ꯀꯔꯤ ꯍꯥꯏꯕ꯭ꯔꯥ꯫
ꯍꯧꯖꯤꯛꯗꯤ꯫
ꯇꯥꯌꯦ꯫
ꯍꯥꯥ꯫
ꯎꯝ ꯐꯔꯦ ꯍꯧꯖꯤꯛꯗꯤ ꯇꯥꯑꯦ꯫
ꯎꯝ
ꯑꯩꯒꯤ ꯄꯨꯂꯨꯝꯁꯦ ꯄꯟꯈꯠꯄ ꯌꯥꯗꯣꯏꯅꯤ꯫
ꯍꯥ꯫
ꯅꯦꯠꯋꯛ ꯌꯥꯗꯕꯒꯤ ꯎꯄꯥꯏ ꯂꯩꯠ꯭ꯔꯦ꯫ ꯅꯦꯠꯋꯔꯛ ꯌꯥꯎꯗꯕꯒꯤꯀꯣ꯫
ꯅꯦꯠꯋꯛ ꯌꯥꯗꯕ
ꯃꯤꯒꯤꯗꯤ
ꯃꯤ ꯑꯇꯣꯞꯄꯒ ꯑꯩꯒ ꯇꯣꯉꯥꯟꯕꯅꯤ ꯆꯥꯛ ꯆꯔꯕꯣ
ꯎꯝ
ꯀꯩꯁꯟ ꯆꯥꯏ
ꯎꯝ ꯀꯔꯤꯔ ꯀꯩꯅꯣ ꯆꯥꯌꯦ ꯎꯝ ꯁꯎꯟꯗꯣ ꯁꯎꯟ ꯊꯣꯡꯕ ꯆꯥꯏ
ꯎꯝ
ꯅꯪꯗꯤ
ꯑꯗꯨ ꯐꯪꯖꯅꯦ ꯑꯣꯛꯁꯥ ꯃꯔꯤꯜ ꯑꯣꯛꯁꯥ ꯃꯔꯤꯜꯒ
ꯍꯥꯥ
ꯑꯣꯛꯁꯥ ꯃꯔꯤꯜꯒ ꯁꯣꯏꯕꯨꯝ ꯃꯤꯛꯁ ꯇꯧꯔ
ꯀ꯭ꯔꯤ ꯍꯥꯏꯕ꯭ꯔꯥ ꯅꯪꯒꯤ ꯅꯪꯒꯤ ꯃꯈꯣꯟꯁꯨ ꯒꯣꯡ ꯒꯣꯡ ꯒꯣꯡ ꯇꯧꯋꯤ
ꯑꯒꯨꯡ ꯒꯨꯡꯂꯕꯤ
ꯎꯝ
ꯂꯩꯕ ꯑꯩ ꯍꯣ
ꯄꯩꯁꯥ ꯄꯤꯔꯣ
ꯑꯦ ꯑꯩꯗꯤ ꯀꯩꯅꯣꯅꯦ ꯄꯈꯪꯒꯤ ꯈꯪꯅꯤ ꯀꯣꯂꯦꯖ ꯀꯥꯔꯤ ꯍꯦ
ꯍꯜꯂꯣ
ꯑꯗꯨꯗꯤ ꯁꯥꯏꯟꯁ ꯑꯩꯒꯤ ꯁꯥꯏꯟꯁ ꯂꯧꯔꯒ ꯌꯥꯔꯗꯤ ꯁꯥꯏꯟꯇꯤꯁ ꯇꯥꯁꯤꯔ ꯍꯥꯏꯅ ꯈꯟꯕ ꯅꯨꯄꯤꯒꯤ ꯅꯨꯄꯤꯁꯤꯡꯒꯤ ꯁꯥꯏꯠꯇꯒꯤ ꯅꯨꯄꯤꯁꯤꯡꯒꯤ ꯁꯥꯏꯠꯇꯁꯤꯗ
ꯎꯝ
ꯏꯁꯄꯦꯁꯦꯂꯥꯏꯁ ꯇꯧꯔꯕꯀꯣ ꯅꯨꯄꯤꯁꯤꯡꯒꯤ ꯅꯨꯄꯤꯁꯤꯡ ꯋꯥ ꯌꯥꯝ ꯉꯥꯡꯕ ꯃꯤꯁꯤꯡꯗꯣ
ꯃꯥ ꯌꯥꯝ ꯉꯥꯡꯉꯁꯨ
ꯉꯥꯡꯅꯤꯡꯉꯥꯏ ꯇꯥꯎꯕꯒꯤ ꯑꯣꯏꯔꯝꯃꯅꯤ ꯉꯥꯡꯅꯤꯡ ꯌꯥꯝ ꯉꯥꯡꯅꯤꯡꯉꯒ ꯉꯥꯡ ꯕ ꯑꯣꯏꯔꯝꯃꯣꯏꯌꯦ
ꯎ ꯃꯥꯗꯤ ꯌꯥꯝ
ꯑꯗꯨꯒꯨꯝꯕꯀꯣ ꯑꯗꯨꯒꯨꯝꯕ ꯇꯧꯔꯗꯤ ꯁꯠ ꯁꯠ ꯁꯠ ꯁꯠ ꯗꯦꯕꯣꯔꯁ ꯇꯧꯊꯣꯛꯈ꯭ꯔꯣ
ꯔꯕꯥꯔ ꯃꯥꯒꯤ ꯆꯤꯟꯗꯤ ꯔꯕꯥꯔꯒ ꯆꯞ ꯃꯥꯟꯅꯩ ꯑꯟꯂꯤꯃꯤꯇꯦꯠ ꯏꯁꯇ꯭ꯔꯦꯆꯦꯕꯜ ꯑꯣꯏꯕꯅꯤ
ꯑꯩꯅ ꯍꯥꯏꯕꯁꯦ ꯈꯔ ꯇꯥꯎꯅꯦ
ꯅꯪꯒꯤ ꯅꯨꯄꯤꯗꯣ ꯑꯗꯨꯃꯥꯏꯅ ꯆꯤꯟ ꯀꯜꯂꯗꯤ ꯀꯣ ꯗꯤꯚꯣꯔꯁ ꯇꯧꯈ꯭ꯔꯣ ꯃꯥꯁꯨ ꯌꯥꯝ ꯇꯧꯅꯤꯡꯕꯖꯥꯠꯅꯤ ꯍꯥꯏꯌꯦ
ꯑꯣ ꯑꯦ ꯇꯧꯅꯤꯡꯕꯗꯤ ꯇꯧꯁꯅꯨ
ꯎ ꯇꯧꯅꯤꯡꯈ꯭ꯔꯕꯖꯥꯠꯅꯤ
ꯇꯧꯁꯅꯨ ꯇꯧꯁꯅꯨ ꯑꯩꯗꯤ ꯄꯪꯌꯥ ꯌꯥꯏ ꯀꯣ
ꯎꯝ
ꯑꯗꯨꯀꯣ ꯀꯩꯅꯣꯁꯦ ꯅꯪꯒꯤ ꯉꯁꯥꯏ ꯀ꯭ꯔꯤꯗꯤꯠ ꯇꯧꯕꯗꯣ ꯑꯗꯨꯒꯤꯗꯣ
ꯀꯔꯤ
ꯉꯁꯥꯏ ꯑꯥ ꯉꯁꯥꯏ ꯏꯗꯤꯠ ꯇꯧꯕꯗꯣ ꯏꯗꯤꯠ ꯇꯧꯔꯒ ꯐꯅꯤ ꯍꯥꯏꯕꯗꯨ ꯑꯗꯨ
ꯑꯗꯨꯒꯨꯝꯕꯗꯣ
ꯌꯦꯟ ꯀꯦꯖꯤ ꯇꯪꯈꯥꯏꯒꯨꯝꯕ ꯎꯝ ꯌꯦꯟ ꯀꯦꯖꯤ ꯇꯪꯈꯥꯏꯒꯨꯝꯕ ꯂꯧꯔꯅꯤ ꯍꯥꯏꯌꯦ ꯐꯖꯟꯅ
ꯔꯤꯆꯥꯔꯖ ꯔꯤꯆꯥꯔꯖ ꯇꯧꯒꯅꯤ ꯔꯤꯆꯥꯔꯖ ꯂꯣꯏꯒꯗꯧꯔꯦ ꯌꯦ ꯍꯪꯁꯤꯠ ꯔꯤꯆꯥꯔꯖ ꯂꯣꯏꯒꯗꯧꯔꯦ
ꯅꯍꯥꯟ ꯌꯨꯝ ꯀꯩꯅꯣ ꯕꯖꯥꯔꯗ ꯑꯂꯨꯒ ꯀꯣꯕꯤꯒꯗꯣ ꯇꯥꯏꯞꯇ ꯈꯤꯇꯪ ꯑꯃꯔꯛ
ꯑꯦ ꯑꯩꯗꯤ ꯈꯪꯗꯦꯍꯦ ꯑꯩꯗꯤ ꯈꯪꯗꯦꯍꯦ ꯈꯪꯗꯦ ꯅꯪꯒꯤ ꯌꯨꯝ ꯅꯠꯇꯕꯅꯤꯅ
ꯑꯗꯨꯒꯨꯝꯕ ꯏꯟꯁꯥꯡꯗꯨꯀꯣ
ꯑꯩꯗꯤ ꯍꯥꯎꯇꯦ ꯍꯦ ꯍꯥꯎꯇꯦ ꯊꯨꯝ ꯊꯨꯝ ꯅꯠꯇꯕ ꯑꯃ ꯊꯨꯝꯃꯟꯗꯅ ꯆꯤꯅꯤꯒꯤ ꯃꯍꯥꯎ ꯊꯨꯝꯃꯟꯗ ꯍꯥꯎꯇꯦꯍꯦ ꯑꯗꯨ ꯑꯣꯏꯔꯁꯨ ꯉꯥ ꯏꯟꯖꯥꯡꯗꯣ ꯑꯗꯨ ꯌꯦꯟꯃꯟꯗꯅ ꯎꯄꯥꯏ ꯂꯩꯇꯕꯒꯤ ꯌꯦꯟꯁꯥ ꯊꯣꯡꯕꯗꯣ ꯂꯥꯏꯌꯦ ꯃꯄꯪ ꯑꯅꯤ ꯑꯍꯨꯝꯅꯤ ꯆꯥꯏ
ꯑꯗꯨ ꯑꯦꯟꯁꯥꯡꯗꯣ ꯍꯥꯎꯇ꯭ꯔꯗꯤ ꯑꯇꯣꯞꯄ ꯌꯦꯟꯁꯥꯡꯗꯤ ꯍꯥꯎꯒꯗꯕ ꯃꯥꯟꯗꯦ
ꯎꯝ
ꯈ꯭ꯋꯥꯏꯗꯒꯤ
ꯍꯥꯎꯇꯦ ꯍꯥꯏꯕꯗꯤꯀꯣ ꯑꯩꯅ ꯍꯥꯏꯕꯗꯤ ꯑꯩꯅ ꯍꯥꯏꯕꯗꯤ ꯑꯗꯨꯒꯨꯝꯕꯗꯤ ꯃꯕꯨꯨ ꯍꯥꯞꯄꯦ
ꯑꯗꯨꯒꯤꯅꯦ ꯅꯍꯥꯟꯗꯨ ꯑꯩꯅ ꯒ꯭ꯔꯦꯚꯤ ꯇꯥꯀꯦꯠ ꯇꯧꯋꯣ ꯒ꯭ꯔꯦꯚꯤ ꯑꯣꯏꯅ ꯇꯧꯕ ꯍꯥꯏꯕꯅꯦ ꯇꯧ ꯇꯧꯔ ꯃꯍꯤ ꯑꯗꯨꯝ ꯍꯥꯞꯂꯩꯌꯦ ꯃꯍꯤ ꯌꯥꯝꯕ ꯌꯦꯟꯒꯤ ꯌꯦꯟꯁꯥꯡꯒꯤ ꯂꯣꯀꯦꯜꯒꯤ ꯂꯩ ꯌꯦꯡꯗꯣ ꯑꯗꯨꯒꯨꯝꯕꯗꯨꯅ ꯇꯧꯗꯕꯅꯤ ꯐꯔꯦ ꯅꯔꯤ ꯍꯥꯏꯕ ꯑꯩꯒꯤ ꯇꯕ꯭ꯔꯣ꯫ ꯇꯗꯕ꯭ꯔꯣ꯫ ꯅꯒꯤ ꯈꯣꯟꯖꯦꯜ ꯇꯗꯦ꯫ ꯑꯗꯨ ꯑꯣꯏꯕꯁꯨ ꯑꯗꯨꯅ ꯇꯧꯕ ꯌꯥꯏ ꯑꯂꯨ ꯍꯞꯄꯣ ꯌꯦꯟ ꯍꯞꯄꯣ꯫ ꯄꯤꯁ ꯃꯇꯨꯡ ꯃꯇꯨꯡ ꯃꯇꯨꯡꯨ ꯀꯥꯛꯑꯣ ꯑꯥꯂꯨꯗꯨ ꯐꯖꯅ ꯃꯆꯥ ꯃꯆꯥ ꯃꯆꯥ ꯀꯥꯛꯑꯣ꯫ ꯃꯁꯂꯥ ꯍꯥꯞꯄꯣ ꯍꯥꯟꯅ ꯃꯁꯂꯥꯗꯨ ꯐ꯭ꯔꯥꯏ ꯇꯧꯔꯒ꯫ ꯃꯁꯂꯥꯗꯣ ꯃꯨꯜꯂꯤ ꯍꯥꯏꯔꯗꯤ꯫ ꯌꯦꯟꯗꯣ ꯊꯝꯃꯣ ꯑꯗꯨꯒ ꯑꯃꯨꯛꯈꯛ ꯐꯔꯥꯏ ꯇꯧꯎ ꯇꯧ ꯂꯣꯏꯔꯗꯤ ꯇꯪ ꯊꯥꯎꯗꯨ ꯈꯤꯇꯪ ꯍꯥꯞꯂꯒ ꯉꯥꯛꯇꯪ ꯅꯦꯁꯀꯨꯝꯕꯗ ꯃꯍꯣꯛꯀꯨꯝꯕ ꯆꯤꯂꯤ ꯄꯥꯎꯗꯔꯗꯨ ꯍꯥꯞꯄꯣ ꯑꯗꯨꯒ ꯑꯃꯨꯛꯀ ꯃꯩꯗꯣ ꯀꯒ ꯁꯨꯔ ꯐ꯭ꯔꯥꯏ ꯇꯧꯔꯇꯅꯤ ꯑꯜꯂꯨꯒ ꯃꯤꯛꯁꯔꯕ ꯄ꯭ꯔꯥꯏ ꯇꯧꯔꯗꯤ ꯑꯥꯂꯨꯗꯨ ꯃꯨꯜꯂꯗꯤ ꯃꯍꯤꯒꯤ ꯇꯥꯟꯗ ꯒ꯭ꯔꯤꯃꯤ ꯑꯣꯏꯅ ꯊꯣꯛꯈꯤ ꯋꯥꯔꯤꯗꯤ ꯑꯂꯨ ꯇꯧꯗꯦꯗ ꯑꯗꯨꯝ ꯍꯧꯕꯅꯤꯗ꯫ ꯑꯗꯨꯒꯨꯝꯕ ꯏꯁꯥꯡꯗꯨꯗꯤ ꯄꯥꯛ ꯌꯨꯝꯂꯕꯅꯤꯅ ꯍꯧꯗꯤ ꯑꯩꯈꯣꯏꯗꯤ ꯑꯗꯨꯒꯨꯝꯕꯗꯨ ꯆꯥꯏ ꯑꯗꯨꯒꯨꯝꯕ ꯅꯠꯇꯕꯗꯨꯗꯤ ꯑꯩꯈꯣꯏꯗꯤ ꯆꯥꯗꯦ꯫ ꯌꯨꯝ ꯍꯥꯎꯔꯦ꯫ ꯍꯧꯖꯤꯛ ꯀꯟꯗꯤ꯫ ꯑꯈꯣꯏꯁꯨ ꯃꯩ ꯃꯊꯟꯗ ꯅꯦꯠꯋꯥꯛ ꯇꯠꯄ ꯑꯃꯨꯛꯀ ꯂꯥꯛꯄ ꯇꯠꯄ ꯑꯃꯨꯛꯀ ꯂꯥꯛꯄ ꯑꯗꯨꯒ ꯃꯩꯁꯨ ꯂꯥꯛꯇꯕ ꯑꯃꯨꯛꯀ ꯂꯥꯛꯄ ꯑꯃꯨꯛꯀ ꯇꯠꯄ ꯑꯃꯨꯛꯀ ꯂꯥꯛꯄ ꯑꯃꯨꯛꯀ ꯇꯠꯄ ꯑꯨꯄꯥꯏ ꯂꯩꯇꯦ ꯑꯩꯈꯣꯏꯒꯤꯁꯦ ꯀꯩꯗꯧꯉꯩ ꯃꯩ ꯂꯥꯛꯇꯔ ꯈꯪꯗ꯭ꯔꯦ ꯍꯌꯦꯡ ꯑꯃꯨꯛꯀ ꯂꯥꯛꯀꯅꯤ ꯍꯥꯏꯕꯗꯤ ꯇꯥꯏ ꯑꯗꯨꯕꯨ ꯊꯥꯖꯕ ꯋꯥꯠꯂꯦ ꯅꯨꯡꯁꯤꯠ ꯀꯟꯕꯒꯤ꯫